ꯎ
ꯑꯔꯥꯏ ꯀꯔꯤꯒꯤ ꯈꯨꯇꯥꯥꯞꯕ꯭ꯔꯣ
ꯊꯨꯅ ꯄꯑꯒ
ꯑꯥ ꯏꯁꯀꯦꯟꯗꯥ ꯍꯥꯏꯔꯤꯗꯒꯤ
ꯅꯪꯒꯤ ꯅꯦꯠꯋꯥꯔꯛ ꯌꯥꯗꯕꯒꯤ ꯑꯣꯏꯔꯝꯅꯤ
ꯑꯗꯥ ꯍꯥꯏꯔꯤꯒꯤꯅꯣꯗ ꯅꯪꯒꯤꯅꯤ ꯊꯦꯡ ꯂꯥꯛꯄꯗꯣ
ꯈꯪꯗꯦ ꯈꯪꯗꯦ ꯍꯣꯏꯗꯤ
ꯎꯝ ꯈꯪꯅꯨ ꯈꯪꯅꯨ ꯈꯪꯪꯂꯣꯏ ꯈꯪꯣꯏ
ꯍꯒꯥꯗꯦ
ꯎꯝ ꯃꯤꯡꯗꯤ ꯀꯗꯥꯏ ꯆꯠꯀꯦꯔꯣ ꯀꯔꯤ ꯊꯝꯝꯕ ꯂꯩꯕꯅꯣ
ꯌꯨꯝꯗ ꯂꯩꯒꯦꯕ ꯑꯩ ꯈꯨꯕꯥꯛ ꯁꯨꯕ ꯃꯤꯔꯣ
ꯐ꯭ꯔꯤ ꯂꯩ ꯐꯨꯀꯤ ꯊꯕꯛ ꯁꯨꯅ
ꯃꯊꯥꯡꯒꯤ ꯊꯥꯗꯗꯤ ꯅꯣꯏꯥꯏ ꯑꯩꯕꯨ ꯋꯥꯔꯤ ꯁꯥꯕ ꯐꯪꯉꯣꯏ
ꯑꯁ ꯕꯤꯔꯅꯤ ꯑꯁ ꯁꯨꯃꯤꯟꯟꯅꯅꯥꯁꯤꯅꯦ ꯊꯐꯜꯂ ꯑꯩꯗꯤ ꯊꯤꯔꯣꯅꯦ ꯑꯩꯁꯨ ꯊ ꯄꯥꯎ ꯊꯤꯔꯤꯅꯤꯅꯦ
ꯅꯣꯏꯣꯏꯕꯨꯇꯤꯟ ꯅꯅꯥ ꯅꯤꯡꯦ
ꯑꯁ ꯇꯦ ꯅꯪꯁꯨ ꯃꯊꯥꯡ ꯊꯥꯛꯑꯗꯤ ꯀꯣꯜ ꯇꯧꯕꯤꯔꯛꯑꯔꯣꯏꯀꯣ ꯑꯩ
ꯀꯗꯤꯕ
ꯀꯩꯁꯨ ꯍꯥꯏꯗꯦ ꯇꯥꯗꯕꯅ ꯌꯥꯝ ꯐꯔꯕꯅꯤ
ꯑꯃꯃꯕꯨ ꯀ ꯍꯥꯏ
ꯑꯦ ꯍꯥꯏꯅꯤꯡꯗꯦ ꯃꯊꯪ ꯊꯥꯗꯤ ꯅꯪ ꯊꯕꯛ ꯆꯨꯕꯗꯣ ꯐꯥꯔꯦ ꯍꯥꯏꯕ
ꯎꯝ ꯁꯨꯕ ꯍꯥꯥꯎꯈ꯭ꯔꯅꯦ
ꯄꯩꯁꯥ ꯅꯤꯕ ꯍꯧꯔꯅꯤ ꯅꯪꯕꯨ ꯑꯗꯨꯗꯤ
ꯑꯁ ꯅꯪ ꯅꯤꯔꯒ ꯑꯩ ꯄꯤꯅꯤꯡꯉꯥꯏ ꯃꯤ ꯃꯥꯟꯗ꯭ꯔꯣ
ꯄꯤ ꯗꯤꯃꯥꯟꯅꯦꯦꯛꯇ ꯊꯥꯖꯤꯜꯂꯣꯏ ꯅ ꯌꯨꯝꯗ ꯅꯣꯏ ꯅꯪ ꯂꯩꯐꯝꯗꯨꯗ
ꯅꯣꯏꯅ ꯍꯥꯏꯔꯒ ꯈꯋꯥꯣꯏꯁꯦ ꯍꯣꯏ ꯍꯣꯏ ꯇꯥꯕꯨꯨꯔꯗꯕ ꯃꯤ ꯅꯠꯇꯦꯗ ꯃꯥꯟꯕ꯭ꯔꯈꯣꯏꯕꯨ
ꯃꯥꯟꯗꯦ ꯃꯤ ꯌꯥꯝ ꯐꯥꯎ ꯃꯤ ꯃꯥꯜꯂꯦ ꯅꯪ
ꯅꯣꯏꯅ ꯍꯥꯏꯔꯒ ꯌꯥꯕ ꯃꯤ ꯅꯠꯇꯦꯗ ꯑꯩꯈꯣꯏꯗꯤ
ꯑꯩꯅ ꯄꯥꯝꯗ꯭ꯔꯗꯤ ꯑꯩꯅ ꯄꯥꯝꯗ꯭ꯔꯗꯤ ꯄꯥꯝꯗꯦ
ꯃꯦꯆꯤ ꯐꯦꯟ ꯃꯦꯆꯤ ꯐꯦꯟꯗꯤꯁꯤꯦ ꯌꯥꯗꯦꯔꯥ ꯕꯨꯛ ꯌꯥꯝ ꯐꯗꯦꯗ
ꯃꯦꯁꯤ ꯐꯦꯟꯁ ꯍꯥꯞꯇ꯭ꯔꯗꯤ ꯋꯥ ꯉꯥꯡꯕ ꯍꯩꯇꯕ꯭ꯔꯣ ꯅꯪꯁꯦ
ꯍꯥꯞꯄꯦ ꯍꯩꯇꯦ ꯈꯠꯍꯅꯤꯡꯕꯩꯗꯤꯀꯩꯅꯣ ꯑꯩꯗꯤ
ꯑꯩꯈꯣꯏꯗꯤ ꯃꯤꯁꯦ ꯈꯠꯅꯅꯤꯡꯗꯕꯀꯣ ꯑꯗꯨꯒꯤꯅꯦ ꯅ ꯇ ꯏꯆꯔꯅ
ꯑ ꯑꯦ ꯑꯗꯨꯒ ꯍꯥꯏꯔ ꯑꯗꯨ ꯍꯥꯏꯔꯒ ꯀꯩꯅꯣ ꯑꯃꯗꯨꯗꯤ ꯀꯣꯜ ꯇꯧꯔꯧꯗ꯭ꯔꯕꯣ
ꯀꯣꯜ ꯇꯧꯔꯛꯀꯦ ꯍꯥꯏꯔ ꯑꯩꯅ ꯁꯪꯗꯕ ꯑꯃ ꯍꯥꯏꯔꯛꯄ ꯃꯇꯝꯗ
ꯑꯣ
ꯏꯔꯣꯏꯕ ꯆꯠ ꯅꯠꯇꯦ ꯏꯔꯣꯏꯕ ꯅꯠꯇꯦ ꯑꯁꯤꯅꯣ ꯀꯔꯤ ꯃꯥꯗꯣ ꯊꯤꯕ ꯆꯠꯈꯤꯕꯅꯦ ꯑꯩ ꯀꯣ ꯇꯧꯁꯦ ꯍꯥꯏꯔꯛꯄ ꯃꯇꯝꯅ ꯃꯉꯣꯟꯗ
ꯃꯥꯔꯣ
ꯍꯣꯏ
ꯊꯤꯃꯤꯟꯅꯕ ꯌꯥꯗ꯭ꯔꯣ ꯑꯅꯤꯃꯛ
ꯀꯥꯎꯗꯕꯒ
ꯎꯝ
ꯀꯧ ꯆꯄ ꯌꯥꯕ ꯌꯥꯥꯎꯗꯕꯩ
ꯀꯔꯁꯨ ꯂꯣꯛ ꯍꯥꯏ ꯌꯥꯔꯣ ꯅꯣꯡꯍꯥꯛꯇꯪꯒꯤꯁꯨ ꯆꯠꯀꯦ ꯍꯥꯏꯅ
ꯃꯣꯏ ꯃꯤ ꯌꯥꯝꯕ ꯃꯥꯜꯂꯦꯗ
ꯑꯣ ꯈꯪꯉꯣꯏ ꯏ ꯐꯥꯕ ꯆꯠꯄ꯭ꯔꯣ
ꯍꯪꯒꯣꯏ ꯆꯥꯃꯟꯕꯒꯤ ꯑꯣꯏꯔꯝꯅꯤ ꯃꯥ ꯎꯆꯥꯎꯗꯣ
ꯍꯣꯏ
ꯍꯪꯒꯣꯏ ꯆꯃꯟꯕꯒꯤ ꯑꯣꯏꯔꯝꯅꯤꯕ ꯆꯥꯎꯕ ꯍꯥꯎꯈꯤꯕꯦꯕ ꯃꯥꯗꯣ
ꯎꯝ ꯑꯩ ꯁꯥꯟꯅꯗꯤ ꯌꯥꯝ ꯄꯤꯛꯄꯅꯦ ꯌꯥꯝ ꯀꯪꯉꯕꯀꯣ ꯃꯥ ꯑꯣ ꯀꯥꯏꯣ ꯇꯧꯕꯗꯒꯤ ꯅꯣꯏꯈꯤꯕꯅꯦꯕ ꯑꯦꯛꯁꯤꯗꯦꯟ ꯇꯧ ꯃꯇꯨꯡꯗꯒꯤ
ꯀꯒꯔꯄꯣ
ꯃꯥꯗꯣ ꯑꯩꯈꯣꯏ ꯀ꯭ꯂꯥꯁ ꯑꯦꯠ ꯀꯥꯕ ꯃꯇꯝꯗ ꯀꯩꯅꯣ ꯑꯣꯛꯇꯣ ꯑꯦꯛꯁꯤꯗꯦꯟ ꯇꯧꯕꯀꯣ ꯈꯣꯡꯗꯨꯣ ꯇꯦꯛꯄꯅꯦꯕ
ꯅꯨꯡꯉꯥꯏ ꯃꯁꯦ ꯑꯃꯥ ꯑꯃꯛ
ꯁꯝꯖꯤꯟꯕꯅꯦꯅ ꯌꯣꯠ ꯍꯥꯞꯂꯒ
ꯕꯣꯜꯒꯨꯝꯕ ꯁꯥꯟꯅꯕꯗꯣ ꯌꯥꯝ ꯅꯨꯡꯉꯥꯏꯔꯣꯏ ꯑꯗꯨꯗꯤ ꯃꯥ
ꯑꯗꯨꯅꯦ ꯑꯗꯨꯒꯤ ꯆꯦꯟꯃꯁꯨ ꯀꯟꯅ ꯆꯦꯟꯉ ꯉꯥꯟꯗꯦ ꯕꯣ ꯀꯥꯎꯕꯁꯨ ꯑꯣꯏꯅ ꯈꯛꯇꯪ ꯀꯥꯔꯤꯗꯨꯗꯤ
ꯤꯁꯄꯤꯒꯥꯔ ꯅꯩꯅ ꯌꯥ ꯑꯗꯨꯗꯤꯌꯥ
ꯅꯤꯁꯄꯤꯒꯥꯥꯔꯗꯤ ꯅꯠꯇꯦꯗ ꯆꯠꯄꯗꯤ ꯅꯣꯔꯃꯦꯜꯅꯤ ꯗ ꯆꯦꯟꯕ ꯈꯣꯠꯄꯗꯤ ꯎꯝ ꯑꯗꯨꯗꯒꯤ ꯅꯣꯏꯈ꯭ꯔꯦ ꯍꯥꯏꯔꯅꯤꯗ ꯃꯥ ꯊ꯭ꯔꯤ ꯃꯟꯁꯂ ꯐꯣꯔ ꯃꯟꯁ ꯐꯃꯨꯡꯗꯒꯤ ꯑꯗꯨꯝ ꯐꯝꯃꯣꯒ ꯆꯥꯕ ꯊꯛꯄ ꯑꯆꯥ ꯊꯛꯛꯇꯧꯕꯗꯣ
ꯋꯥꯔꯅꯤꯃꯤ ꯍꯦ
ꯑꯁ ꯌꯥꯝ ꯀꯪꯕꯅꯦ ꯍꯥꯟꯅꯗꯤ ꯑꯩ ꯑꯩꯉꯣꯟꯗ ꯐꯣꯠꯇꯣ ꯇꯣ ꯂꯩꯕꯅꯤꯅꯤ ꯅꯪꯒꯨꯝꯅ ꯀꯪꯉꯨꯅꯦ
ꯑ ꯑꯁꯨꯃ ꯅꯣ ꯐꯥꯅꯤꯗꯒ
ꯅꯪꯁꯨ ꯅꯪꯁꯨ ꯈꯣꯡꯕ ꯈꯔ ꯇꯦꯛꯑꯣ ꯑꯗꯨꯒ ꯅꯣꯏ ꯅꯣꯏ
ꯌꯥꯔꯦ
ꯑꯗꯨ ꯑꯣꯏꯗꯤ ꯅꯣ ꯑꯦꯅꯤ
ꯑꯩꯗꯤ ꯅꯣꯏ ꯅꯤꯡꯗꯕꯒꯤꯅꯦ
ꯑꯦ ꯊꯟ ꯀꯇꯪ ꯅꯣꯏ ꯊꯟ ꯈꯇꯪ ꯅꯣꯏꯃ ꯎꯝ ꯎꯝ
ꯑꯩꯣꯏꯗꯤ ꯅꯣꯏꯅꯤꯡꯗꯦꯗ ꯈꯤꯇꯪꯗꯤ ꯅꯣꯏꯅꯤꯡꯉꯦ ꯍꯥꯏꯕꯅꯤ ꯗ ꯌꯥꯝꯃꯗꯤ ꯆꯥꯎꯅꯤꯡꯗꯦ
ꯄꯨꯕ ꯋꯥꯅꯕꯅꯤ
ꯍ ꯌꯥꯝ ꯆ ꯆꯥꯎꯥꯎꯔꯤ ꯆꯥꯎꯅꯤ ꯑꯗꯨ ꯑꯣꯏꯔꯁꯨ ꯑꯩꯈꯣꯏꯒꯤ ꯋꯦꯠ ꯗꯣꯐꯇꯤ ꯐꯠꯇꯤ ꯨꯃꯥ ꯀꯥꯔꯤ ꯌꯥꯔꯦ
ꯊꯨꯟ ꯆꯥꯕꯁꯦ ꯋꯦꯠꯄꯤꯕ꯭ꯔꯣ
ꯋꯦꯠ ꯑꯅꯤꯒꯨꯝꯕ ꯍꯥꯞꯄꯗꯤ ꯌꯥꯔꯦ ꯍꯥꯏꯠ ꯑꯃꯅ ꯑꯃ ꯑꯃ ꯍ
ꯑꯕꯁ ꯌꯥꯏꯍꯦ ꯑꯦꯁꯦ ꯂ꯭ꯂꯥꯟꯆꯗꯤ ꯌꯥꯏ
ꯎꯝ ꯃꯤꯉꯣꯟꯗ ꯂꯕ ꯌꯥꯔꯗꯤꯀꯣ ꯂꯕ ꯌꯥꯕ
ꯅꯣꯏꯒꯤ ꯄ꯭ꯂꯥꯟꯁꯦ ꯑꯦꯄ꯭ꯂꯥꯏ ꯇꯧꯁꯤꯜꯂꯁꯤꯔ ꯈꯪꯅꯤꯡꯉꯤ
ꯑ ꯑꯁ ꯅꯣꯏꯁꯨ ꯆꯥꯎꯅꯤꯡꯕ꯭ꯔꯅꯦ ꯑꯁ ꯅꯨꯄꯥꯒ ꯆꯥꯎꯔꯅꯤ ꯌꯥꯝ ꯇꯜꯂꯦ
ꯖꯥꯎꯅꯦ
ꯁꯤꯤꯔꯗꯈꯣꯌꯦꯗꯤ
ꯌꯦꯡꯕ ꯅꯨꯡꯉꯥꯏꯕꯅꯤ
ꯇꯃꯤ ꯃꯍ ꯍꯥꯎꯜꯗꯤ ꯐꯥꯒꯗꯕ
ꯑꯩ ꯑꯗꯨꯝ ꯅꯤꯡꯕ ꯍꯧꯔꯦ ꯑꯩꯗꯤ ꯇꯨꯝꯅꯤꯡꯉꯗꯤ ꯑꯩꯗꯤ ꯇꯨꯝꯅꯤꯡꯉꯗꯤ ꯇꯨꯝꯕꯅꯤꯀꯣ
ꯇꯃ ꯇꯃ ꯀ ꯅ ꯇꯨꯡꯉꯕꯣ
ꯅꯪꯒꯤ ꯀꯣꯛꯒ ꯄꯥꯏꯍꯜꯂꯣꯏꯀꯣ
ꯍꯣꯏ ꯍꯣꯏ ꯍꯣꯏ ꯍꯣꯏ
ꯁ꯭ꯋꯒꯤ ꯇꯧꯤꯕꯅꯤꯗ
ꯌꯥꯝ ꯄꯨꯅꯠꯇꯦꯛ ꯀ
ꯁꯥꯏꯇꯂ ꯑꯒ ꯒꯤ ꯇꯕꯤꯤꯅꯤꯂ
ꯅꯣꯏꯌꯦ ꯅꯔꯁ ꯅꯨꯄꯤꯗꯣ ꯋꯥꯔꯤ ꯁꯥꯕ ꯇꯣꯛꯈ꯭ꯔꯕ꯭ꯔꯣ ꯅꯣꯏ ꯏꯅꯤꯁꯦ
ꯍꯟꯗꯛ ꯃꯥ ꯁꯪꯗꯦ ꯍꯥꯏꯅꯤ ꯗ꯭ꯌꯨꯇꯤ ꯆꯠꯂꯦ ꯍꯥꯏꯅꯤ ꯑꯗꯒꯤ
ꯁꯪꯕ ꯃꯇꯝꯗꯣ ꯉꯥꯏꯌꯅ ꯑꯃ ꯍꯜꯂꯛꯄ ꯃꯇꯝꯒꯨꯝꯕꯗ ꯃꯤ ꯊ ꯑꯁꯦ ꯍꯥꯏꯕꯒꯤꯦ ꯃꯤ ꯈꯔꯗꯤ ꯈꯪꯅꯕ ꯃꯤ ꯌꯥꯝ ꯂꯥꯏꯕ ꯃꯥꯜꯂꯦ
ꯈꯪꯅꯗꯦ ꯐꯥꯒꯤ ꯇꯧꯅꯤ ꯀꯥꯏꯗꯒꯤ ꯎꯝ ꯅꯪꯁꯨ ꯍꯔꯤꯗꯨꯤꯗꯤ ꯑ ꯇ ꯍꯥꯏꯔꯤꯒ ꯀꯔꯤꯅꯥꯁ ꯅꯨꯨ ꯀꯅꯗꯣ ꯐꯥꯒꯤ ꯂꯧꯕꯤꯔꯒ ꯊꯥꯖꯔꯤꯌꯦ
ꯍꯪꯗꯦꯗ ꯅꯨꯄꯥꯁꯤꯡꯁꯦ ꯊꯥꯖꯕ ꯌꯥꯗ꯭ꯔꯦ
ꯀꯐꯗꯤ ꯋꯥꯔꯤ ꯁꯅꯥꯏꯑꯦ ꯁꯅꯥ ꯁꯦ ꯃꯔꯤꯔꯥ ꯃꯉꯥꯔꯥ ꯀꯨꯝꯕꯪ ꯁꯥꯟꯅꯩ ꯑꯗꯨ ꯈꯛꯇꯪ ꯈꯪꯅꯩ ꯍꯥꯏ ꯋꯥꯅꯤꯗ ꯂꯣꯏꯅ ꯁꯥꯟꯅꯗꯗ ꯀꯗꯥꯏꯗꯒꯤ ꯑꯁꯤꯒꯨꯝꯕꯗꯒꯤ ꯀꯅꯥꯅ ꯈꯪꯅꯒꯦꯔꯣ꯫
ꯑꯁ ꯑꯁꯤꯗꯒꯤꯁꯨ ꯑꯁꯤ ꯏꯁꯁꯣꯔꯅ ꯈꯪꯅꯋꫭ ꯍꯥꯏꯕꯗꯤ ꯈꯪꯅꯕ ꯂꯝꯕꯤ ꯂꯩꯌꯦꯗ꯫
ꯇꯝꯕꯤꯗꯦꯕ ꯏꯁꯣꯔ ꯇꯝꯕꯤꯗꯕ ꯑꯩꯉꯣꯟꯗ꯫ ꯍꯣꯏ ꯈꯪꯉꯦ ꯑꯩꯉꯣꯟꯗ ꯍꯥꯏꯈ꯭ꯔꯦ꯫ ꯑꯁꯤꯗꯒꯤꯗꯤ ꯂꯩꯐꯝ ꯄꯤꯗ꯭ꯔꯦ ꯋ ꯆꯥꯗ ꯉꯥꯛꯇꯅꯤꯀꯣ ꯍꯥꯏꯕꯉꯣꯟꯗ
ꯀꯔꯤꯕ
ꯍ ꯍ ꯇꯥꯏ ꯇꯥꯏ
ꯑꯣ
ꯃꯤ ꯊꯥꯕꯁꯤ ꯉꯁꯤ ꯇꯁꯦꯡꯅ ꯌꯦꯂꯥꯏꯗꯤ ꯂꯩꯔꯝꯃꯣꯏ ꯊꯕꯛ ꯂꯥꯏꯇꯕ ꯉꯥꯛꯇ ꯑꯣꯏꯔ ꯎꯝ ꯎꯝ ꯑꯩꯔꯤꯕ ꯊ ꯁꯤꯗꯅ
ꯍꯣꯏ ꯅꯪꯗꯤ ꯅꯪꯗꯤ ꯆꯨꯝꯅ ꯉꯥꯏ ꯑꯃꯒꯤꯒꯤ ꯎꯝ ꯇꯃꯣ ꯏꯁ ꯅꯣꯏ ꯀꯩꯅꯣ ꯐꯤꯂꯝ ꯑꯃ ꯌꯦꯡꯗꯣꯏ ꯐꯤꯂꯝ ꯑꯃ ꯌꯦꯡꯗꯤ ꯐꯤꯂꯝꯃ ꯈꯔ ꯍꯥꯏꯕꯤꯔꯛꯎꯅꯤ ꯌꯦꯡꯈꯤꯅꯤ
ꯑꯩꯁꯨ ꯌꯦꯡꯕ ꯇꯣꯛꯈ꯭ꯔꯦꯕꯣ ꯌꯦꯡꯕ ꯍꯧꯥꯎꯈ꯭ꯔꯕꯤꯒꯤ
ꯑꯗꯨꯅ ꯕꯣ ꯉꯥꯏꯕ ꯑꯣꯏꯅ ꯂꯩꯅ
ꯇꯨꯃꯅ ꯍꯥ
ꯆꯠꯂꯣꯏ ꯇꯨꯝꯅꯤꯡꯗꯒꯤ ꯍꯥꯏꯕꯅꯤ
ꯃꯤꯛꯄꯨ ꯎꯞꯔꯒ ꯇꯨꯝꯕꯗꯤ ꯑꯗꯨꯝ ꯇꯨꯝꯗꯤ ꯇꯨꯝꯕꯅꯤꯗ ꯄꯨꯡ ꯃꯈꯥꯏꯒꯨꯝꯕ ꯇꯥꯎꯈ꯭ꯔꯗꯤ ꯇꯨꯝꯗꯤ ꯇꯨꯝꯕꯅꯦ ꯁꯦꯡꯒꯤ
ꯑꯗꯨꯗꯤ ꯉꯔ ꯉꯝꯗ꯭ꯔꯦꯗ ꯄꯨꯡꯈꯥꯏꯃꯨꯛ ꯃꯤꯠ ꯎꯏꯔꯒ ꯑꯗꯨꯝ ꯂꯩꯔꯗꯤ꯫ ꯋꯥꯔꯤꯒꯨꯝꯕ ꯇꯥꯕꯒꯨꯝꯕ ꯂꯩꯅ ꯑꯗꯨꯒꯨꯝꯕꯗꯤ ꯇꯨꯝꯕ ꯅꯨꯡꯉꯥꯏꯌꯦꯕ꯫
ꯋꯥꯔꯤꯗꯣ ꯇꯥꯔꯒ ꯇꯨꯝꯑꫭꯅ ꯑꯗꯨꯏꯗꯤ꯫ ꯌꯥꯝ ꯊꯦꯡ ꯊꯦꯡꯅ ꯇꯨꯝꯕꯁꯨ ꯌꯥꯗꯦꯗ꯫
ꯑꯗꯨ ꯋꯥꯔꯤꯗꯣ ꯅꯣꯏ ꯈꯪꯉꯨꯔ ꯍꯥꯏꯅꯤꯗ ꯅꯨꯡꯉꯥꯏ ꯅꯨꯡꯉꯥꯏꯕ꯫
ꯆꯤꯡ ꯀꯥꯔꯒ ꯆꯦꯟꯕ ꯍꯧꯎꯈ꯭ꯔꯒꯦꯗ꯫
ꯉꯁꯤ ꯈꯤꯇꯪ ꯀꯥꯕꯒꯤꯅꯦ ꯇꯣꯏꯅ ꯀꯥꯔꯗꯤ ꯅꯣꯡꯃꯦꯌꯥꯝꯗ ꯑꯣꯏꯗꯧꯕꯗꯣ
ꯑꯗꯨꯕꯨꯒꯤ ꯈꯔ ꯋꯥꯍꯜꯂꯗꯤ ꯇꯨꯝꯚ ꯅꯨꯡꯉꯥꯏꯌꯦꯕ꯫
ꯆꯤꯡꯅ ꯅꯧꯃꯥꯗꯤ ꯍ ꯎꯠꯁꫭꯏ ꯂꯑꯡꯧꯕ ꯆꯠꯀꯤꯅꯤ꯫
ꯆꯤꯡꯗ ꯂꯩꯕꯅꯤ ꯎꯁꯣꯏ
ꯎ ꯑꯁ ꯌꯥꯝ ꯍꯥꯎꯕꯅꯦ ꯅꯍꯥꯟꯗꯣ ꯀꯣꯏ ꯂꯥꯎꯕ ꯆꯠꯂꯦ꯫
ꯀꯩꯅꯣ ꯑꯣꯏꯔꯝꯅꯤ ꯔꯤꯌꯥꯡꯊꯨꯗ ꯑꯣꯏꯔꯕꯝꯅꯤꯀꯣ ꯀꯥꯔꯝ ꯍꯩ ꯀꯥꯕꯅ ꯂꯩꯕꯗꯣ ꯑꯣ ꯌꯥꯝ ꯂꯩꯔꯦ꯫ ꯂꯩꯔꯝꯃꯅꯤ ꯍꯧꯖꯤꯛꯇꯤ ꯌꯥꯝꯅ ꯊꯣꯛꯔꯝꯃꯅꯤ꯫
ꯎꯝ꯫
ꯑꯗꯨꯗꫭ ꯃꯩ ꯑꯗꯨꯗꯣ ꯅꯍꯥꯟꯗꯣ ꯅꯍꯥꯟ ꯀꯩꯅꯣ ꯇꯧꯔꯤꯉꯩꯗ ꯃꯥꯏ ꯃꯥꯏ ꯇꯧꯔꯝꯃꯗꯤꯀꯣ ꯃꯩ ꯇꯧꯔꯝ ꯀꯥꯏ ꯇꯧꯔꯝꯃꯗꯤ ꯃꯩ ꯊꯥꯔꯝꯃꯗꯤ
ꯑꯥ꯫
ꯊꯣꯛꯇꯣꯏꯅꯤꯗꯣ꯫
ꯑꯗꯨꯃꯥꯏꯅ ꯇꯥꯎꯕ꯭ꯔꯥꯅꯦ꯫
ꯍꯣꯏ ꯃꯩ ꯊꯥꯕꯤꯔꯗꯤ ꯑꯅꯧꯕꯗꯣ ꯌꯥꯝꯅ ꯍꯧ ꯍꯧꯋꯤꯗꯅ꯫ ꯃꯇꯣꯟ ꯃꯆꯥ ꯃꯆꯥꯁꯤꯡ ꯂꯩꯁꯤꯅ ꯑꯦ ꯈꯪꯂꯉꯣꯏ ꯈꯪꯂꯣꯏ ꯆꯤꯡꯗ ꯃꯩ ꯊꯥꯕꯒꯨꯝꯕ ꯇꯧꯋꯦꯗꯣ
ꯌꯥꯝ ꯍꯥꯏꯕ ꯁꯥꯗꯅ ꯊꯤ ꯋꯥ ꯅ ꯡꯆꯤꯟꯊꯤꯔ ꯑꯩ ꯊꯖꯗ꯭ꯔꯗꯤ꯫ ꯑ ꯑꫭ ꯑꯩ ꯊꯥꯖꯔꯝꯗꯤ ꯑꯩꯒꯤ ꯃꯥꯡꯗ꯭ꯔꯣ꯫
ꯑꯁ ꯅꯝꯕꯨꯗꯤꯗ ꯃꯩ ꯊꯥꯑꫭ ꯍꯥꯏꯕ ꯅꯠꯇꯦꯗ ꯊꯥꯗꯝꯃꯗꯤ ꯌꯥꯝ ꯍꯧꯒꯅꯤ ꯍꯥꯏꯕꯅꯤꯗ꯫ ꯀꯥꯂꯤꯒꯤꯅ ꯍꯤꯒꯦ꯫ ꯎꯝ꯫
ꯍꯥꯎꯒꯦꯔꯥ ꯍꯥꯎꯔꯣꯏꯒꯦꯔꯥ꯫
ꯕꯤꯔꯒ ꯎꯝ ꯎ ꯆꯥꯛ ꯐꯪꯗ꯭ꯔꯗꯤ ꯐꯥꯅꯤꯅ ꯂꯧꯕ ꯌꯥꯗ꯭ꯔꯗꯤ꯫
ꯌꯥꯝ ꯍꯥꯎꯋꯦ ꯑꯁ ꯑꯗꯨꯝ ꯐ꯭ꯔꯦꯁꯇ ꯂꯧꯊꯣꯛ ꯅꯤꯅꯀꯣ ꯍꯣꯏ ꯂꯍꯥꯟ ꯂ ꯄꯗꯣ ꯃꯤ ꯑꯃ ꯀ ꯐꯥꯡꯉꯤꯕ ꯇꯔꯥꯃꯉꯥꯥꯒꯨꯝꯕ ꯂꯩꯔ ꯑꯗꯨꯝ ꯌꯥꯏꯅꯤ ꯃꯥꯒꯤꯗꯤ꯫
ꯅꯣꯏꯁꯦ ꯍꯨꯔꯥꯟꯕꯒꯨꯝꯕꯁꯦ ꯌꯥꯝ ꯍꯩꯌꯦꯅꯦ꯫
ꯈꯣꯏꯁꯦ ꯍꯨꯔꯥꯟꯕ ꯃꯤ ꯃꯥꯟꯕ꯭ꯔꯕ ꯅꯪꯒꯤ
ꯎꯝ ꯌꯥꯅꯣ
ꯀꯥꯏꯗ ꯍꯔꯍꯟꯒ ꯅ ꯅꯃꯤꯛ ꯅꯁꯥꯃꯛꯅ ꯅꯪꯒꯤ ꯅꯨꯃꯤꯠꯅ ꯎꯕ꯭ꯔꯕ
ꯅꯪ ꯍꯧꯖꯤꯛ ꯍꯥꯏꯔꯤꯁꯤꯗꯤ ꯆꯩꯤꯜꯔꯥꯎ ꯆꯤꯡꯗ ꯆꯠꯂꯒ
ꯍꯨꯔꯥꯟꯕ ꯅꯠꯇꯦ ꯒꯔꯃꯦꯟꯒꯤꯅꯦ ꯑꯩꯈꯣꯏ ꯏꯄꯥꯈꯣꯏꯒꯤꯅꯦꯕ
ꯆꯥꯕꯁ
ꯒꯔꯃꯦꯟꯗꯤꯈꯣꯏ ꯏꯄꯥꯥꯎ ꯅꯠꯇ꯭ꯔꯣ
ꯑꯁꯀꯪꯗ ꯂꯕꯤꯌꯣ ꯂꯕꯤꯌꯣ
ꯎꯝ